ꯍꯜꯂꯣ
ꯄꯉꯦꯀꯣ ꯃ ꯃꯤꯗꯤ
ꯑꯦ ꯀꯔꯤ ꯇꯧꯔ ꯂꯩꯕ꯭ꯔꯣ
ꯊꯝ ꯌꯦ ꯀꯣꯏꯗꯤ
ꯎꯝ
ꯑꯦꯖꯥꯔ ꯍꯕꯣ
ꯆꯔꯦ
ꯀꯔꯤ ꯑꯦꯟ ꯁ ꯆ ꯏꯅꯣ ꯇꯕ ꯇꯄꯣ
ꯇꯥꯏꯌꯦꯦ ꯅꯪꯗꯤ ꯀꯩꯀꯩ ꯏꯟꯁꯪ ꯇꯥꯕ꯭ꯔꯣ
ꯑꯩ ꯆꯥꯗ꯭ꯔꯤ ꯆꯥꯛ ꯌꯦꯟꯁꯥꯡ ꯊꯣꯡꯗ꯭ꯔꯤ
ꯎꯝ
ꯀꯩ ꯀꯥꯏ ꯇꯧꯒꯦ ꯉꯁꯤꯗꯤ
ꯐꯁꯨ ꯇꯧꯗꯖ
ꯑ ꯀꯔꯤ ꯀꯔꯥ ꯆꯠꯇ꯭ꯔꯕ꯭ꯔꯣ ꯅꯪꯗꯤ
ꯁꯠꯇꯤꯌꯦ ꯑꯩꯈꯣꯏꯗꯤ ꯆꯥꯛ ꯀꯣꯡꯕ ꯂꯩ ꯌꯨꯝꯒꯤ ꯇꯧꯕꯒ ꯗꯨꯍꯦꯂ ꯇꯗ
ꯏꯁ ꯌꯥꯝ ꯅꯨꯡꯉꯥꯏꯕ ꯄꯨꯟꯁꯤ ꯂꯦꯜꯂꯤꯅꯦ ꯅꯪꯁꯦ
ꯑ ꯑꯩꯈꯣꯏꯗꯤ ꯅꯨꯡꯉꯥꯏꯌꯦꯗ
ꯅꯨꯡꯉꯥꯏꯇ꯭ꯔꯗꯤ ꯍꯩꯅꯗꯦꯒ ꯍꯥꯏꯔꯅꯤ ꯎ ꯑꯥ ꯅꯨꯡꯉꯥꯏꯇ꯭ꯔꯗꯤ ꯌꯥꯗꯦꯕ ꯑꯩꯈꯣꯏꯗꯤ ꯅꯠꯇ꯭ꯔꯣ ꯅꯨꯡꯉꯥꯏꯔꯣ ꯅꯨꯡꯉꯥꯏꯔꯣ ꯅꯪ ꯉꯛꯇ
ꯀꯩꯗꯧꯔꯦ ꯑꯗꯨꯒ ꯌꯥꯝ ꯈꯨꯔꯤꯗꯨꯅ
ꯆꯁ
ꯑꯥ ꯍꯂꯣ ꯇꯔꯕ꯭ꯔꯣ
ꯃꯤꯠ ꯅꯨꯅꯨꯡꯥꯏ ꯇ ꯃꯥꯗ
ꯇꯥꯔꯤꯕ꯭ꯔꯣ ꯅꯨꯡꯉꯥꯏꯌꯦ ꯑꯩꯒꯤ ꯅꯦꯠꯇꯤ ꯅꯨꯡꯉꯥꯏꯌꯦ
ꯑ
ꯇ ꯇꯕ꯭ꯔꯣ
ꯝ ꯀꯩꯗꯧꯔꯤꯅꯣ ꯀꯩꯗꯧꯔꯤꯅꯣ
ꯀꯔꯤꯁꯨ ꯇꯧꯗꯦ ꯀꯔꯤꯁꯨ ꯇꯧꯗꯦ
ꯀꯩꯟ ꯆꯥꯡꯆꯥ ꯑꯒꯦ ꯉꯁꯤꯗꯤ
ꯍꯥ ꯍꯥꯥ ꯎꯝ ꯀꯁ ꯆ ꯉꯁꯤꯗꯤ ꯑꯈꯣꯏꯣꯏ ꯑꯩ ꯎꯝ
ꯈꯪꯗꯦ ꯑꯩꯒꯤ ꯅꯠꯟꯅ ꯇꯧꯕ꯭ꯔꯥ
ꯀꯪ ꯆ
ꯅꯪꯒꯤ ꯚꯥꯏꯕ꯭ꯔꯦꯁꯟꯗꯣ ꯀꯂꯦꯀꯣ
ꯌꯦꯔ ꯅꯪꯒꯔꯥ ꯅꯪꯒꯤꯔ ꯑꯩ ꯔꯒꯁꯪꯗ
ꯆꯤꯀꯟ ꯆꯦꯗꯤ ꯆꯤꯟꯒ ꯆꯌꯦ ꯅꯪꯒꯤꯦꯔꯥ ꯑꯩꯒꯦꯔꯥ ꯈꯪꯗ꯭ꯔꯦ
ꯕꯤꯁꯦ
ꯎꯝ ꯎ ꯑꯈꯣꯏ ꯑꯍꯥꯎꯕ
ꯅꯪꯒ ꯉꯥꯡꯅꯒꯦ ꯍꯥꯏꯔꯒ
ꯂꯗꯤ ꯍꯖꯤ
ꯇꯔꯕꯣ
ꯉꯪ ꯉꯪ
ꯐꯥꯎ ꯁꯥꯔꯤꯔꯣ ꯅꯪꯒꯤ ꯁꯤꯕꯨ
ꯕꯤꯁ ꯅꯨꯡꯁꯥꯏ ꯁ ꯃꯤꯗ
ꯍꯥꯎ ꯁꯥꯔꯤꯔꯣ ꯅꯪꯒꯤꯗꯨꯕꯨ ꯃꯦꯗꯝꯁꯤ
ꯌꯥ ꯇꯕ
ꯀꯩꯒꯤ ꯌꯥꯗ꯭ꯔꯤꯅꯧ ꯁꯤꯃꯤꯉꯟ ꯂꯣꯏ ꯔꯦꯍꯤ ꯄꯗꯣ ꯑꯩ ꯉꯥꯡꯕ ꯀꯩꯁꯨ ꯇꯥꯗꯕ꯭ꯔꯣ
ꯎꯝ ꯑꯩ ꯉꯕ ꯀꯁ
ꯂꯩꯑꯦꯅ ꯌꯥꯝ ꯂꯤꯏ ꯅꯅꯤꯠꯄꯩ ꯅꯠꯇ꯭ꯔꯣ ꯇꯧꯗ꯭ꯔꯤꯗꯣ ꯂꯤꯛꯄꯩ ꯅꯠꯇ꯭ꯔꯣ ꯇꯧ ꯎꯗꯔꯤꯗꯣ ꯃꯥꯡꯍꯟꯅꯤꯡꯗꯕꯩ ꯅꯠꯇ꯭ꯔꯣ ꯑ ꯂꯣꯏꯔꯦ ꯂꯣꯏꯔꯦ ꯂꯣꯏꯔꯦ ꯄꯤꯊꯤꯕꯤꯁꯏ ꯄꯤꯤꯕꯤꯁ ꯁꯤꯕꯨ ꯁꯤꯗꯗꯤ ꯄ꯭ꯔꯤꯊꯤꯕꯤꯕꯤ ꯁꯦꯁꯤꯕꯨꯨꯁꯤ ꯗꯗꯤ ꯆꯥꯠ ꯆꯥꯠ ꯊꯦꯡꯅꯩ ꯔꯦ ꯍꯥꯏꯗꯨꯅꯤ ꯍ ꯍꯋꯖ ꯋꯥꯔꯦꯗ ꯇꯨꯝꯅꯤꯡꯈ꯭ꯔꯦ ꯇꯨꯝꯅꯤꯡꯈ꯭ꯔꯦ ꯑꯩꯗꯤ ꯋꯥꯒꯦꯗꯈꯒꯗꯤ ꯌꯥꯝ ꯆꯪꯗ ꯑ ꯆꯉꯅꯤ ꯍꯥꯏꯗꯨꯁ ꯗ ꯌꯧꯗꯔꯤ ꯍ ꯇꯨꯝꯃꯗꯣ ꯑꯣꯏꯅꯦ ꯆꯂꯔꯒ ꯆꯥꯛ ꯆꯥꯕ ꯂꯣꯏꯔꯒ ꯇꯨꯝꯃꯗꯣꯏꯅꯤ ꯑꯣ ꯂꯣꯛ ꯆꯨꯕ꯭ꯔꯣ ꯅꯣꯏꯗꯗꯤ ꯅꯣꯡ ꯆꯨꯕ꯭ꯔꯣ ꯅꯣꯏꯗꯗꯤ
ꯏ ꯇꯔ ꯖꯤ ꯆꯗ
ꯑꯣ ꯑꯩꯈꯣꯏꯗꯤ ꯆꯨꯒꯦ ꯇꯧꯔꯤꯌꯦꯦ ꯑꯩꯈꯣꯏꯗꯤ ꯆꯨꯒꯦ ꯇꯧꯔꯤꯌꯦ ꯎꯝ ꯑꯣ ꯑ
ꯁ ꯆꯔ ꯂꯣꯏ ꯗꯔꯣ
ꯑꯆꯥ ꯗꯤ ꯆꯥꯔꯔꯣꯏꯗ꯭ꯔꯣ ꯆꯥꯅꯤꯑ ꯑꯗꯨ ꯆꯥꯛ ꯑꯦꯟꯁꯥꯡ ꯊꯣꯡꯗ꯭ꯔꯤꯌꯦ
ꯎ
ꯑ ꯆꯥꯡ ꯄꯟꯦ
ꯑꯗꯨ ꯆꯥꯛ ꯏꯗ
ꯅꯪꯗꯤ ꯆꯥꯛ ꯍꯥꯞꯄꯤ ꯔꯝꯃꯨ ꯂꯥꯛꯀꯦꯁꯨ ꯌꯥꯗꯦ ꯎ ꯎ
ꯆ ꯆꯝ ꯃꯅꯤ ꯆꯕꯑꯣ
ꯑꯂꯝꯕ ꯆꯥꯍꯟꯗꯣꯏꯔꯣ ꯅꯪꯒꯤꯤꯕꯨꯨ
ꯑꯣ ꯃꯥꯒ ꯅꯠꯇꯗ ꯂꯗꯤ
ꯎꯝ ꯃꯥꯗꯤ ꯃꯈꯥꯗ ꯂꯩꯌꯦ
ꯂ
ꯑꯩꯗꯤ ꯃꯊꯛꯇ ꯂꯩꯔꯤꯦꯂꯥꯗ ꯀꯣꯝꯂꯗꯤ ꯑ ꯅꯤ ꯍ ꯍꯨ ꯊ
ꯑꯣ ꯃꯥ ꯂꯩ ꯑꯣ
ꯑꯩꯒꯤ ꯃꯊꯔꯤꯗ ꯂꯥꯡꯒꯅꯤ ꯍꯥꯏꯕ ꯑꯗꯨꯗ
ꯀꯥꯏꯗꯤꯕ ꯇ ꯀ ꯂꯩ ꯂꯩꯔꯤ ꯏꯕ ꯀꯂ ꯀꯜꯗꯤ ꯂꯥꯡꯒꯅꯤ ꯍꯥꯏꯕꯗꯨꯗ ꯃꯥꯟꯗꯦꯗ ꯅꯠꯇꯦꯗ ꯂꯥꯛꯂꯗꯤ ꯆꯥꯛ ꯊꯣꯡꯉꯒ ꯄꯤꯖ ꯆꯦꯡꯕ ꯏꯔꯥꯅꯤ ꯑꯁꯦꯡ ꯕꯥꯏꯔꯣ
ꯂꯇ ꯂ ꯑ ꯦ ꯂꯔꯔꯦ
ꯐꯗ ꯂꯥꯛꯇ ꯂꯥꯛꯑꯗꯤ ꯄꯤꯖꯔ ꯂꯣꯏꯔꯦ ꯑꯁ ꯑꯗꯨꯗꯤ ꯂꯥꯛꯅꯤꯡꯈ꯭ꯔꯦ
ꯎꯝ
ꯅꯪꯅ ꯊꯣꯡꯕ ꯆꯥꯛ ꯑꯦꯟꯁꯥꯡ ꯆꯔꯗꯤ ꯋꯥꯈꯜ ꯅꯨꯡꯉꯥꯏꯗꯧ ꯃꯥꯜꯂꯦ ꯋꯥꯈꯜ ꯀꯥꯁꯦ ꯅꯨꯡꯉꯥꯏꯗꯧ ꯃꯥꯜꯜꯂꯤꯦ ꯅꯨꯡꯉꯥꯏꯗꯧ ꯃꯥꯂ ꯑꯋꯥꯕꯒ ꯂꯩꯗꯧ ꯃꯥꯟꯗꯦ ꯑꯋꯥꯕꯒ ꯂꯩꯗꯧ ꯃꯥꯟꯗꯦ
ꯑ
ꯑꯣ ꯑꯕꯒ ꯂꯏꯗꯧ ꯃꯥꯟꯗ
ꯎꯝ ꯑꯗꯨꯗꯤ ꯂꯥꯛꯑꯣ
ꯂꯥꯛꯑꯒꯦ ꯍꯧꯖꯤꯛ ꯃꯛ ꯍꯥꯥ
ꯎ
ꯅꯪꯅ ꯊꯣꯡꯕ ꯆꯥꯛ ꯌꯦꯟꯁꯥꯡ ꯆꯥꯔꯗꯦ ꯋꯥꯈꯜꯒꯥꯁꯦ ꯅꯨꯡꯉꯥꯏꯗꯧ ꯃꯥꯜꯂꯦ ꯑꯋꯥꯕꯒ ꯂꯩ ꯧ ꯃꯥꯟꯗꯦ ꯌꯥꯝ ꯃ ꯑꯗꯨꯗꯤ ꯂꯥꯛꯑꯣ ꯂꯥꯛꯑꯒꯦ ꯍꯧ
ꯂꯥꯛꯑꯣ ꯂꯥꯛꯑꯣ
ꯂ ꯂꯥꯛꯑꯒꯦꯀꯣ ꯇꯥꯦꯀ ꯑꯦꯟꯁꯥꯡ ꯍꯗ꯭ꯔꯁꯨ ꯀꯝꯄ꯭ꯂꯦꯟꯒꯥꯏ ꯇꯧꯕꯤꯔꯣꯏ ꯎꯝ ꯍꯥꯎ ꯍꯥꯎꯅ ꯄꯦꯁꯥ ꯁꯥꯒꯦ ꯍꯅ ꯆꯥꯖꯒꯦ